ꯑꯥ ꯑꯩꯅ ꯉꯔꯥꯡ
ꯂ ꯇꯥꯏ ꯇꯥꯏ
ꯥꯝꯢꯒꯣ ꯆꯠꯂꯦ ꯑꯝꯇ ꯁꯦꯝꯕꯤꯑꯣ
ꯀꯕꯤꯣ ꯑꯥ ꯌꯥꯔꯕ ꯌꯦꯡꯉꯣ ꯌꯥꯔꯕꯣ ꯌꯥꯗꯦ ꯢꯀꯣ ꯆꯠꯂꯦ ꯌꯥꯝ ꯌꯥꯔꯕꯣ
ꯌꯥ
ꯌꯥꯔꯕꯣ
ꯀꯔꯤꯅꯣ ꯃꯣꯏ ꯑꯦꯐ ꯁꯤꯒꯤ ꯑꯣꯏꯗꯣꯏꯔ ꯁꯤꯕꯣ ꯎ
ꯈꯪꯗꯦꯅꯦ ꯑꯩ ꯏꯌꯥꯔꯄꯤꯁꯁꯨ ꯍꯥꯞꯄ ꯌꯥꯗꯦ ꯑꯃꯨꯛꯁꯨ ꯂꯧꯊꯣꯛꯄꯅꯦ ꯑꯃꯨꯛ ꯌꯥꯗꯦ ꯀꯃꯥꯏꯅꯅꯣ ꯈꯪꯗꯦꯅꯦ
ꯏꯌꯥꯔꯄꯤꯁ ꯍꯥꯞꯄꯤꯔꯣ
ꯌꯥ ꯅꯪꯅ ꯉꯥꯡꯕꯗꯤ ꯀꯩꯝ ꯇꯧꯗꯦ ꯑꯩꯅ ꯉꯥꯡꯕꯗꯤ ꯌꯥꯗꯕ꯭ꯔꯣ ꯅꯠꯇꯦ ꯑꯩꯅ ꯉꯥꯡꯉꯀꯥꯟꯗ ꯑꯅꯤꯔꯛ ꯇꯥꯖꯩ ꯍꯥꯢꯕ ꯑꯗꯣ ꯑꯩꯅ ꯉꯥꯡꯕꯗꯤ ꯀꯩꯝ ꯇꯧꯗꯔꯣ ꯑꯩꯉꯣꯟꯗ ꯇꯥꯕ ꯄꯣꯠꯇꯣ ꯑꯩꯉꯣꯟꯗ ꯑꯃꯨꯛ ꯇꯥꯏꯑꯦꯕ ꯅꯪꯅ ꯉꯥꯡꯕꯗꯤ ꯀꯩꯝ ꯇꯧꯗꯦꯕ ꯑꯣ ꯑꯩ ꯑꯦꯄꯤꯁ ꯑꯝꯇ ꯍꯥꯞꯄꯒ ꯌꯥꯕ꯭ꯔꯥ ꯌꯦꯡꯖꯒꯦꯀꯣ
ꯌꯦ ꯋꯥꯔꯤꯁꯦ ꯑꯗꯨꯝ ꯃꯈꯥ ꯆꯠꯊꯒꯦ ꯃꯔꯝꯗꯤ ꯂꯦꯞꯄꯗ
ꯂꯦꯞꯄꯗ ꯑꯀꯥꯢꯕ ꯂꯥꯛꯀꯗꯧ ꯐꯤꯕꯝ ꯂꯩꯕ ꯃꯥꯜꯂꯦ
ꯍꯥꯞꯕꯤꯔꯕ
ꯑꯗꯨꯝ ꯍꯥꯏꯕꯤꯔꯛꯑꯣ ꯑꯩ ꯀꯔꯤ ꯀꯔꯤ ꯀꯃꯥꯏꯅ ꯇꯧꯁꯦꯕ ꯑꯗꯣ
ꯎꯝ ꯁꯨꯝꯗꯧꯕꯅꯦ ꯏꯀꯣ ꯆꯠꯂꯁꯨ ꯑꯗꯨꯝ ꯑꯩ ꯃꯈꯥ ꯇꯥꯖꯔꯛꯀꯦ
ꯇꯥꯖꯔꯛꯒꯦ
ꯆꯥꯛ ꯏꯁꯤꯡ ꯎꯅꯥꯕꯤꯕ꯭ꯔꯥ ꯀꯃꯥꯏꯅ ꯇꯧꯕ
ꯥꯏ ꯇꯕꯨ ꯆꯥꯛ ꯏꯁꯤꯡ ꯆꯥꯖꯔꯦ ꯆꯥꯕꯨꯗꯤ ꯑꯥ ꯀꯔꯤ ꯃꯊ‌ꯦꯜ ꯆꯥꯕꯤꯔꯒ‌ꯦ ꯏꯟꯖꯥꯡꯁꯤ ꯉꯁꯤꯗꯤ ꯀꯥꯡꯍꯧ ꯑꯣꯏꯅ ꯇꯧꯔꯦ ꯅꯣꯏꯗꯤ ꯀꯩꯇꯧꯔꯦ
ꯀꯣꯏꯒꯤꯗꯨ ꯑ ꯊꯔꯣꯏ ꯑꯣꯏꯅ ꯆꯨꯞꯄ ꯃꯥꯅꯒꯣ
ꯑꯗꯨꯃꯥꯏꯅ ꯇꯧꯔꯒ ꯊꯔ‌ꯣꯏ ꯈꯣꯟꯄꯥꯛ ꯑꯃ ꯆꯨꯞꯈ꯭ꯔ‌ꯦ ꯑꯣ ꯑꯩꯅ ꯈꯪꯕꯗ ꯑꯦꯞꯇꯒꯤ ꯃꯥꯜꯂꯦ ꯑꯩ ꯑꯇꯣꯞꯄ ꯐꯣꯟ ꯊꯤꯟꯗꯤ ꯀꯩꯝ ꯇꯧꯗꯦꯕꯀꯣ
ꯎꯝ
ꯑꯥ
ꯑꯦ ꯁꯤꯗꯒꯤ ꯑ‌ꯣꯏꯔꯝꯗ‌ꯣ ꯃꯥꯂꯦ ꯑꯩꯈꯣꯏꯒꯤ ꯑꯦꯞꯁꯤꯕꯨ ꯌꯦꯡꯁꯤꯟꯕꯤꯔꯤꯕ ꯄꯨꯝꯅꯃꯛꯇ ꯀꯔꯤꯒꯨꯝꯕ ꯑꯃ ꯍꯥꯏꯖꯖꯒꯦ ꯃꯗꯨꯗꯤ
ꯀꯨꯀꯤ ꯑꯦꯁ ꯈꯔ ꯐꯖꯅ ꯁꯦꯝꯕꯤꯌꯣ ꯃꯔꯝꯗꯤ ꯃꯤ ꯌꯥꯝꯕꯅ ꯃꯔꯝ ꯑꯣꯏꯔꯒ ꯐꯣꯟ ꯇꯧꯕ ꯌꯥꯗꯕ ꯈꯣꯠꯇꯕ ꯑꯗꯨ ꯂꯩꯁꯦ ꯋꯥ ꯉꯥꯡꯕꯗꯨꯁꯨ ꯌꯥꯝ ꯅꯨꯡꯉꯥꯏꯇ꯭ꯔꯦ ꯑꯅꯤꯔꯛ ꯍꯜꯂ ꯇꯥꯔꯒ ꯑꯣ ꯍ‌ꯣꯏ ꯌꯥꯔꯦ ꯑꯗꯨ ꯈꯔ ꯂꯥꯞꯇꯛ ꯊꯝꯃꯒ ꯑꯗꯨꯝ ꯉꯥꯡꯉ‌ꯣ ꯑꯗꯨꯒ ꯑꯩ ꯑꯃꯨꯛ ꯉꯥꯡꯖꯔꯛꯀꯦ ꯑꯗꯨꯣ ꯇ ꯍꯧ ꯎꯆꯦ ꯑꯩꯈꯣꯏꯒꯤ ꯎꯝ ꯍꯌꯦꯡ ꯅꯣꯡꯉꯥꯟ ꯋꯥꯔꯁꯨ ꯋꯥꯅ ꯉꯁꯤ ꯀꯩꯅꯣꯁꯦ ꯑꯩ ꯑꯗꯨꯝ ꯂꯩꯖꯔꯒꯦ ꯑꯩ ꯏꯃꯨꯡꯗ ꯆꯪꯉꯒꯗꯤ ꯅꯦꯋꯥꯛꯁꯤ ꯌꯥꯝ ꯅꯨꯡꯉꯥꯏꯇꯦꯕꯀꯣ ꯑꯩꯈꯣꯏꯒꯤ
ꯑꯗꯨꯗꯨꯅ ꯋꯥꯏ ꯐꯥꯏꯁꯨ ꯑꯩꯈꯣꯏ ꯄꯩꯁꯥ ꯍꯥꯞꯇꯕ ꯍꯥꯏꯇꯥꯥꯔꯦ ꯂ‌ꯣꯏꯒꯤꯕ ꯀꯨꯏꯗ꯭ꯔꯤꯕ
ꯑꯗ ꯑꯩꯁꯨ ꯐꯣꯟ ꯕꯦꯂꯦꯟꯁ ꯑꯅꯤ ꯑꯍꯨꯝ ꯄꯥꯔ ꯍꯥꯄꯛꯄꯅꯤꯅ ꯑꯩꯁꯨ ꯄꯩꯁꯥꯁꯦ ꯂꯩꯇꯕ ꯍꯥꯏꯇꯥꯔꯦ
ꯎꯝ
ꯑꯗꯣ ꯍꯌꯦꯡꯁꯦ ꯇꯠꯅ ꯈꯣꯠꯅꯕ ꯂꯩ ꯍꯥꯏꯕꯁꯦ ꯑꯩ ꯍꯥꯏꯐꯦꯠꯇꯪ ꯀꯦꯂꯦꯟꯗꯔꯗ ꯆꯦꯛ ꯇꯧꯒꯤꯒꯦ ꯌꯦꯡꯖꯒꯤꯒ‌ꯦ ꯑꯝꯇꯪ ꯑꯗꯣ ꯇꯠꯅꯩ ꯈꯣꯠꯂꯤ ꯍꯥꯏꯁꯦ ꯀꯃꯥꯏꯅ ꯇꯧꯕ ꯇꯠꯅꯕꯅꯣ ꯀꯅꯥꯅ ꯍꯥꯏꯕ ꯑꯣꯏꯗ‌ꯣꯏꯅꯣ
ꯍꯌꯦꯡꯁꯦ ꯑꯩꯈꯣꯏ ꯅ‌ꯦ ꯂꯥꯛꯀꯅꯦꯅ ꯇꯧꯔꯝꯕꯗꯣ ꯑꯗꯨ ꯇꯠꯅꯩꯌꯦꯅ ꯂꯥꯛꯑꯔꯣꯏꯅ ꯍꯥꯏꯔꯛꯄ ꯑ
ꯑꯣ ꯑꯗꯨꯗꯤ ꯑꯩ ꯍꯧꯖꯤꯛꯁꯦ ꯀꯩꯅ ꯑꯗꯨ ꯀꯩꯁꯨ ꯀꯥꯏꯔꯝꯗꯕꯗꯤ ꯌꯥꯏ ꯃꯔꯝꯗꯤ ꯃꯣꯏ ꯃꯄꯥꯟꯗ ꯆꯪꯕ ꯌꯥꯗꯕ ꯈꯣꯠꯇꯕ ꯑꯗꯨꯒꯤꯅꯦ ꯍꯥꯏꯕ ꯍꯥꯏ ꯃꯥꯄꯟꯅꯤ ꯀꯩ ꯀꯥꯕꯥꯟꯕꯩ ꯅꯠꯇ‌ꯦꯍꯥꯏꯕ ꯇꯥꯔꯥꯃꯄꯟ ꯄꯥꯜꯂꯤ ꯍꯥꯏꯕꯥ ꯀꯩꯅ‌ꯣꯝ ꯍꯥꯏꯕꯅꯤ ꯑꯖ ꯀꯥꯟꯅꯕ ꯅꯨꯃꯤꯠꯁꯤꯡꯁꯦ ꯍꯧꯖꯤꯛꯁꯤꯦ ꯀꯩꯅꯣ ꯑꯣꯏꯗꯣꯏꯅꯦꯕ ꯎꯥ ꯆꯪꯉ ꯄ ꯑꯣꯏꯗꯣꯏꯅꯦꯕꯀꯣ ꯑꯗꯨ ꯃꯁꯤꯒꯤ ꯀꯦꯂꯦꯟꯗꯔꯁꯤ ꯉ ꯉꯥ ꯑꯌꯦꯟꯁꯦ ꯉꯁꯤꯁꯤ ꯀꯩꯅꯣ ꯑꯣꯏꯗꯣꯏꯅꯤ ꯉꯁꯤ ꯇꯥꯡ ꯑꯍꯨꯝ ꯑꯣꯏꯗꯣꯏꯅꯤꯅ ꯍꯧꯖꯤꯛꯁꯤ ꯏꯉꯥ ꯆꯤꯡꯉꯤ ꯏꯉꯦꯟꯁꯦ ꯀꯩꯅꯣꯗꯒꯤ ꯂꯥꯛ ꯑꯗꯨꯨꯅꯦ ꯑꯩꯈꯣꯏꯒꯤ ꯇꯥꯡ ꯇꯔꯥꯒ ꯇꯥꯡ ꯇꯔꯥꯒ ꯃꯔꯤꯗꯒꯤ ꯏꯉꯟ ꯃꯉꯥꯗꯒꯤ ꯏꯪꯉꯦꯟ ꯂꯥꯛꯀꯅꯤ ꯏꯉꯥ ꯑꯅꯤꯔꯛ ꯄꯥꯟꯕꯅꯦ ꯑꯗꯨꯅ ꯍꯧꯖꯤꯛꯁꯤ ꯏꯉꯥ ꯉꯁꯤꯁꯤ ꯏꯉꯥꯒ ꯏꯉꯥꯒꯤ ꯍꯌꯦꯡ ꯇꯔꯥꯒ ꯃꯥꯄꯟꯅꯤ ꯄꯥꯜꯂꯦꯕꯀꯣ ꯑꯗꯨꯒ ꯇꯠꯅꯕ ꯅꯨꯃꯤꯠꯁꯤꯡꯁꯤ ꯀꯔꯤ ꯀꯅꯣ ꯍꯥꯏꯕ ꯃꯇꯝꯗ
ꯎꯝ
ꯑꯩꯈꯣꯏꯒꯤ ꯏꯉꯥꯗꯗꯤ ꯂꯩꯕꯥꯛꯄꯕ ꯅꯨꯃꯤꯠꯁꯤ ꯇꯠꯅꯩ ꯑꯗꯨꯅ ꯍꯌꯦꯡꯁꯤ ꯊꯥꯡꯁꯨ ꯑꯣꯏꯕꯀꯣ ꯑꯗꯨꯒ ꯊꯥꯁꯤ ꯃꯥꯏꯀꯩ ꯊꯣꯛꯄꯅ ꯅꯣꯡꯆꯨꯞꯅꯤ
ꯑꯗꯨꯒ ꯇꯛꯅꯕꯁ ꯊꯣꯏꯗꯣꯛꯄ ꯂꯩꯇꯕ꯭ꯔꯅ ꯈꯜꯂꯤ ꯁꯤꯗꯗꯤ ꯑꯩꯒꯤ ꯑꯣꯏꯅꯗꯤ ꯀꯩꯁꯨ ꯇꯧꯗꯧ ꯃꯥꯟꯗꯦ ꯎꯝ ꯀꯩꯁꯨ ꯇꯧꯗꯦ ꯃꯣꯏ ꯃꯄꯥꯝ ꯆꯪꯕ ꯌꯥꯗꯕ ꯈꯣꯠꯇꯕ ꯖꯨꯕꯤꯅꯤꯅ ꯑꯣ ꯄꯥꯎꯃꯥꯡ ꯄꯥꯟꯕꯥ ꯌꯥꯗꯦ ꯃꯥꯄꯜꯅꯤ ꯄꯥꯟꯕ ꯌꯥꯗꯦ ꯑꯗꯨꯒ ꯑꯦ ꯉꯥꯒꯤ ꯇꯔꯥꯃꯥꯄꯜꯅꯤ ꯄꯥꯟꯕꯁ ꯁꯤꯗꯗꯤ ꯀꯩꯁꯨ ꯁꯣꯏꯗꯛꯄ ꯂꯩꯇꯦ ꯑꯗꯨꯕꯨ ꯀ ꯍꯥꯏꯅ ꯂꯩꯕꯗꯣ ꯇꯔꯥꯒ ꯃꯥꯄꯜꯅꯤ ꯄꯥꯝꯕꯁꯤ ꯊꯥꯡꯖ ꯅꯨꯃꯤꯠ ꯑꯁꯤ ꯊꯥꯁꯤ ꯃꯥꯏꯀꯩ ꯊꯣꯛꯄ ꯂꯩ ꯀꯩꯁꯨ ꯊꯣꯔꯛꯄ ꯂꯩꯇꯦ ꯃꯣꯏꯒꯤ ꯌꯥꯗꯕ ꯑꯣꯏꯝꯃꯅꯤ
ꯎꯝ ꯑ ꯁꯤꯔ ꯍꯥꯏꯒ꯭ꯔꯦ
ꯑꯗꯣ ꯑꯗꯣꯝꯒꯤ ꯃꯝ ꯑꯗꯨ ꯇꯨꯝꯕꯤꯈ꯭ꯔꯕꯣ ꯀꯃꯥꯏ ꯀꯃꯥꯏꯅ ꯇꯧꯔꯤꯒꯦ
ꯑꯗꯦ ꯋꯥꯥꯎ ꯐꯅꯤ ꯀꯦ ꯆꯅꯦ
ꯀꯩꯅꯣꯒꯤ ꯃꯇꯨꯡ ꯏꯟꯅ ꯔꯥꯁꯤꯐꯣꯝꯇꯪ ꯄꯥꯊꯣꯛꯆꯔꯛꯀꯦ ꯁꯣꯝꯒꯤ ꯑꯄꯣꯛꯄ ꯊꯥꯁꯦ ꯑꯝꯇ ꯍꯥꯏꯕꯤꯌꯨꯕ ꯑꯩꯒꯤ ꯄꯣꯛꯄ ꯊꯥꯁꯦ ꯍꯧꯖꯤꯛ ꯍꯧꯖꯤꯛ ꯍꯧꯖꯤꯛꯁꯦꯌꯦꯟ ꯑꯣꯏꯗꯣꯏꯕ ꯖꯨꯂꯥꯏ ꯑꯣꯏꯗꯣꯏꯕꯀꯣ ꯖꯨꯂꯥꯏꯒꯤ ꯇꯥꯡ ꯀꯌꯥꯗ ꯑꯣꯏꯕꯤꯗꯣꯏꯅꯣ ꯖꯒꯤ ꯇꯥꯡ ꯇ ꯖꯨꯂꯥꯏꯒꯤ ꯇꯥꯡ ꯇꯔꯥꯍꯨꯝꯗꯣꯏ ꯁꯣꯝꯁꯦ ꯀꯦꯟꯁꯔ ꯑꯣꯏꯗꯣꯏꯅꯤ ꯀꯔꯀꯥ ꯍꯥꯏꯕ ꯍ ꯀꯩꯅꯣ ꯍꯔ ꯁꯀꯨ ꯄꯥꯄꯅꯤ
ꯑꯣ ꯊꯦꯡꯁ
ꯑꯗꯨ ꯀꯩꯅꯣꯅꯤ ꯁꯣꯝꯒꯤ ꯍꯛꯆꯥꯡꯒꯤ ꯐꯤꯕꯝꯁꯦ ꯍꯥꯏꯐꯦꯠꯇꯪ ꯍꯥꯏꯖꯔꯛꯀꯦ ꯑꯩꯈꯣꯏ ꯋꯥꯈꯜ ꯋꯥꯕ ꯂꯩꯒꯅꯤ ꯑꯗꯨꯒ ꯊꯋꯥꯏ ꯅꯨꯡꯉꯥꯏꯇꯕ ꯌꯥꯝ ꯂꯩꯒꯅꯤ ꯑꯗꯨꯒ ꯁꯣꯔ ꯍꯣꯟꯕ ꯈꯔ ꯋꯥꯕꯖꯨ ꯑꯣꯏꯒꯅꯤ ꯑꯗꯨꯒ ꯆꯥꯕ ꯊꯛꯄꯗ ꯇꯨꯝꯕ ꯈꯣꯠꯇꯕꯒꯤ ꯃꯇꯥꯡꯗꯖꯨ ꯈꯔꯅꯨꯡꯉꯥꯏ ꯑ ꯂꯩ ꯒꯅꯤ ꯑꯗꯨꯒ ꯑꯩꯈꯣꯏꯒꯤ ꯍꯛꯆꯥꯡꯁꯦ ꯋꯥꯔꯤ ꯋꯥꯇꯥꯏ ꯇꯧꯔꯕ ꯃꯇꯨꯡꯗ ꯑꯗ ꯍꯦꯛ ꯃꯁꯥꯁꯦ ꯌꯥꯝ ꯆꯣꯛꯊꯕ ꯑꯩꯈꯣꯏꯒꯤ ꯋꯥꯕ ꯁꯨꯝꯕ ꯇꯧꯒꯅꯤ ꯑꯗꯨꯒ ꯃꯁꯤꯕꯨ ꯅꯍꯥꯛꯁ ꯀꯩꯗꯧꯕ ꯅꯪꯒꯤ ꯔꯨꯇꯤꯟꯁꯤꯡꯁꯦ ꯁꯦꯝꯗꯣꯛꯄꯤꯌꯨ ꯍꯥꯏꯅ ꯁꯨꯃꯥꯏꯅ ꯂꯩ ꯃꯁꯤ ꯇꯕ ꯑꯗꯨꯒ ꯊꯋꯥꯏꯒꯤ ꯑꯩꯈꯣꯏꯒꯤ ꯏꯃꯣꯁꯟꯒ ꯌꯦꯡꯔ ꯇꯥꯔꯗꯤ ꯑꯩꯈꯣꯏꯒꯤ ꯅꯪꯅ ꯄꯥꯝꯃꯤꯕ ꯄꯣꯠꯇꯨꯗꯤ ꯅꯪ ꯐꯪꯉꯣꯏ ꯁ ꯑꯃꯁꯨꯡ ꯃꯗꯨ ꯅꯪꯅ ꯀꯩꯅꯣ ꯇꯧꯒꯦ ꯍꯥꯏ ꯇꯥꯔꯒꯗꯤ ꯅꯍꯥꯛꯁꯤ ꯊꯃꯣꯏ ꯁꯦꯡꯅ ꯃꯇꯝ ꯃꯥꯕꯨ ꯉꯥꯏꯌꯨ ꯑꯗꯨꯒ ꯅꯪꯅ ꯌꯥꯝ ꯄꯥꯝꯖꯕ ꯅꯪ ꯈꯟꯖꯔꯤꯕ ꯄꯣꯠꯇꯨꯗꯤ ꯑꯩꯈꯣꯏꯒꯤ ꯁꯣꯏꯗꯅ ꯂꯥꯛꯀꯅꯤ ꯍꯥꯏꯗꯅ ꯁꯨꯃꯥꯏꯅ ꯊꯝꯕꯤ ꯑꯗꯨꯒ ꯏꯁꯥꯒꯤ ꯄꯥꯔꯁꯣꯅꯦꯜ ꯂꯥꯏꯐꯇ ꯍꯥꯏꯕꯤꯔꯒꯗꯤ ꯑꯩ ꯁꯣꯝꯁꯦ ꯑꯩꯈꯣꯏꯒꯤ ꯁꯦꯟ ꯊꯨꯝꯒꯤ ꯑꯗꯒꯤ ꯊꯋꯥꯏ ꯅꯨꯡꯉꯥꯏꯇꯕꯒꯤ ꯑꯗꯒꯤ ꯊꯥꯖꯕꯒꯤ ꯃꯇꯥꯡꯗ ꯅꯪꯅꯊꯟꯇ ꯋꯥꯍꯩ ꯃꯌꯥꯝ ꯍꯪꯒꯅꯤ ꯑꯗꯨꯒ ꯑꯩꯈꯣꯏꯒꯤ ꯅꯪꯒꯤ ꯑꯀꯣꯏꯕꯗ ꯂꯩꯔꯤꯕꯁꯤꯡ ꯑꯁꯤ ꯅꯪꯅ ꯃꯤꯁꯤ ꯃꯤꯑꯣꯏ ꯑꯣꯏꯒꯦꯔꯥ ꯊꯕꯛ ꯑꯣꯏꯒꯦꯔꯥ ꯅꯪꯒꯤ ꯃꯨꯠ ꯃꯨꯠ ꯀ ꯀꯤ ꯃꯈꯥ ꯄꯣꯟꯅ ꯍꯥꯏꯇꯥꯔꯦꯀꯣ ꯑꯗꯨꯝ ꯊꯕꯛ ꯇꯧꯒꯅꯤ ꯑꯗꯨꯅ ꯅꯪ ꯐꯠꯇꯕ ꯃꯤꯁꯤꯡꯁꯤ ꯌꯦꯡꯁꯤꯟꯕꯁꯨ ꯌꯥꯝꯃꯤ ꯑꯗꯨꯅ ꯑꯗꯣꯝꯒꯤ ꯕꯥꯎꯟꯗꯔꯤ ꯑꯀꯣꯏꯕꯒꯤ ꯃꯤꯗꯣ ꯍꯟꯊꯕꯤꯌꯨ ꯍꯥꯏꯀꯣ ꯍꯥꯏꯗꯤ ꯃꯤ ꯌꯥꯝꯅ ꯀꯩꯅꯣ ꯇꯧꯕꯤꯒꯅꯨ ꯍꯥꯏ ꯑꯗꯨꯒ ꯅꯨꯃꯤꯗꯥꯡ ꯋꯥꯏꯔꯝ ꯃꯇꯝꯗ ꯑꯗꯣꯝ ꯑꯗꯣꯝꯒꯤ ꯑꯗꯣꯝꯒꯤ ꯍꯥꯏꯗꯤ ꯁꯤꯒꯤ ꯀꯦꯟꯁꯔ ꯍꯥꯏꯕ ꯖꯨꯂꯥꯏꯗ ꯖꯨꯂꯥꯏꯗ ꯄꯨꯣꯛꯄ ꯃꯇꯝꯁꯤꯒꯤ ꯑꯣꯏꯅꯗꯤ ꯅꯨꯃꯤꯗꯥꯡ ꯋꯥꯏꯔꯝꯔꯝ ꯈꯨꯗꯤꯡꯒꯤ ꯊꯋꯥꯏ ꯌꯥꯝ ꯅꯨꯡꯉꯥꯏꯇꯕꯤ ꯑꯃ ꯇꯧꯕꯁꯤ ꯃꯁꯤꯅꯗꯤ ꯑꯩꯈꯣꯏꯒꯤ ꯀ ꯅꯪ ꯊꯥꯖꯕ ꯃꯤꯑꯣꯏꯣꯟꯗ ꯂꯤꯠꯊꯣꯛꯑꯒꯗꯤ ꯐꯅꯤ ꯍꯥꯏ ꯁꯤꯒꯨꯝꯕ ꯁꯤꯕꯨ ꯀꯃꯥꯏꯅ ꯇꯧꯒꯦ ꯍꯣꯏ ꯈꯔ ꯃꯈꯩꯗꯤꯥꯟꯅꯦ ꯑꯗꯨꯕꯨ ꯀꯩꯅꯣꯗꯤ ꯅꯠꯇꯦ ꯑꯗꯨꯒ ꯑꯗꯣꯝꯒꯤ ꯗꯥꯎꯒꯤ ꯃꯇꯥꯡꯗ ꯌꯦꯡꯉꯒꯗꯤ ꯗ ꯑꯩꯈꯣꯏꯒꯤ ꯅꯪꯅ ꯑ ꯈꯔ ꯑꯋꯥꯕ ꯅꯪꯉꯣ ꯍꯥꯏ ꯑꯗꯨꯕꯨ ꯅꯍꯥꯛ ꯑꯊꯨꯕ ꯃꯇꯝꯗ ꯅꯪꯅ ꯄꯥꯝꯃꯤꯕ ꯑꯩꯈꯣꯏꯒꯤ ꯄꯣꯠꯇꯨꯗꯤ ꯐꯪꯒꯅꯤꯅ ꯁꯨꯃꯥꯏꯅ ꯊꯝꯕꯤ ꯌꯥꯝ ꯏꯝ ꯆꯝꯅ ꯃꯁꯤ ꯄꯣꯏꯅ ꯄꯥꯖꯕꯅꯤ ꯑꯩ ꯀꯩꯅꯣꯃꯨꯛꯀꯤ ꯅꯠꯆꯗꯦ ꯍꯥꯏꯇꯥꯥꯔꯦ ꯍꯣꯔꯁꯀꯣꯞ ꯄꯥꯕꯃ ꯅꯠꯆꯗꯦ ꯑ ꯁꯨꯃꯥꯏꯅ ꯇꯧꯔ ꯅꯨꯡꯉꯥꯏ ꯁꯨꯃꯥꯏꯅ ꯄꯥꯥꯟꯖꯤ ꯑꯃ ꯄꯥꯖꯤ ꯃꯔꯨꯞ ꯑꯃ ꯂꯩꯖꯕꯁꯤꯁꯨ ꯆꯥꯎꯊꯣꯛꯅꯤꯉꯥꯏꯅꯤ
ꯑ ꯁ ꯑꯣꯅꯗ
ꯅꯥꯗꯣꯒꯤ ꯗꯔꯣꯕꯥ ꯄꯥꯕꯦ ꯑꯗꯨꯒꯤ ꯇꯦꯔꯣꯕꯔꯠ ꯄꯥꯕꯁꯤ ꯃꯍꯥꯛꯀꯤ ꯗꯁꯤ ꯑꯩꯈꯣꯏ ꯁꯃꯥꯏꯦ ꯌꯥꯒꯗ꯭ꯔꯕ ꯌꯦꯡꯉꯁꯤ ꯃꯍꯥꯛꯀꯤꯗꯣ ꯑꯪꯀ ꯍꯣꯜꯂꯒ ꯇꯥꯕ꯭ꯔꯥ ꯌꯦꯡꯉꯁꯤ ꯑꯗꯨꯝ ꯀꯩꯅꯣꯀꯤ ꯃꯊꯟꯗꯒꯤ ꯌꯦꯡꯕꯗꯤ ꯐꯗꯤ ꯐꯖꯗꯦ ꯑꯗꯨꯕꯨ ꯐꯦꯕꯋꯥ ꯐꯇ ꯐꯚ ꯑꯣ ꯐꯦꯕꯋꯥꯔꯤꯒꯤ ꯇꯥꯡ ꯃꯉꯥ ꯀꯩꯅꯣ ꯑꯣꯏꯗꯣꯏꯅꯤ ꯃꯍꯥꯛꯁꯤ ꯑꯣ ꯇꯥ ꯃꯉꯥꯁꯤ ꯀꯩꯅꯅꯤ ꯇꯥꯒꯤ ꯑꯃꯝꯇ ꯌꯦꯡꯒꯦ ꯇꯧꯕꯅꯤ ꯇꯥꯡꯕꯗꯤꯁꯨ ꯈꯪꯖꯩꯛꯇ ꯌꯦꯡꯕꯤꯌꯣ ꯍꯟꯗꯛꯀꯤ
ꯀꯨꯟꯒ ꯀꯨꯟꯒ ꯇꯔꯨꯛꯀꯤ ꯋꯥꯔꯜ ꯀꯞ ꯑꯁꯤꯗ
ꯑ ꯍꯥꯏꯕꯗꯤ ꯀꯔꯝꯕ ꯌꯦꯡꯒꯦ ꯌꯦꯡꯒꯦ ꯑꯩ ꯃꯍꯥꯛꯀꯤ ꯀꯔꯤ ꯀꯔꯤ ꯀꯩꯅꯣ ꯇꯧꯕꯕ ꯀꯣꯏꯁꯦ ꯍꯧꯖꯤꯛꯀꯤꯗꯤ ꯐꯦꯕꯋꯥꯔꯤꯒꯤ ꯑꯣꯀꯦ ꯍꯥꯏ ꯅꯤ ꯑꯗꯨꯅ ꯏꯀ꯭ꯋꯥꯂꯦꯁ ꯑꯣꯏꯕꯅꯤꯅ ꯃꯍꯥꯛꯀꯤ ꯂꯥꯛꯀꯗꯕ ꯁꯤ ꯉꯥꯏꯈꯣꯀꯣ ꯑꯩꯒꯤ ꯌꯦꯡꯒꯗꯕ ꯀꯩꯅꯣꯁꯦ ꯑꯦꯚꯔꯗꯥꯏꯁ ꯊꯣꯛꯧꯁꯜꯂꯒ ꯂꯩꯈ ꯑꯗꯨꯗꯨ
ꯎ
ꯍꯣꯠꯀꯗ꯭ꯔꯕꯁꯤꯗ ꯍꯣꯠꯠꯇꯧꯗ꯭ꯔꯗꯅ ꯍꯣꯠꯂꯣꯏꯗ ꯍꯥꯆꯣꯛꯈꯤꯗꯅ ꯑꯣꯠꯇꯅ ꯂꯥꯛꯄ ꯗꯔ ꯍꯗ ꯍꯧꯗꯔ ꯊꯣꯛꯣ ꯑ ꯇꯥꯕꯤꯌꯨ ꯇꯥꯕꯤꯌꯨ ꯌꯥꯝ ꯇꯦꯟꯇꯅ ꯊꯝꯖꯒꯦ ꯃꯍꯥꯛꯁꯤ ꯑꯩꯈꯣꯏꯒꯤ ꯄ꯭ꯔꯦꯛꯇꯤꯀꯦꯜ ꯂꯣꯝꯗ ꯊꯣꯛꯄ ꯃꯇꯝꯗ ꯃꯥ ꯈꯔꯗꯤ ꯋꯥꯒꯅꯤ ꯑꯗꯨꯕꯨ ꯃꯍꯥꯛꯀꯤ ꯍꯛꯆꯥꯡ ꯑꯁꯤ ꯑꯩꯈꯣꯏꯒꯤ ꯒ꯭ꯌꯥꯟ ꯇꯥꯅ ꯏꯪꯅ ꯂꯩꯕ ꯑꯗꯨꯒ ꯆꯥꯕ ꯊꯛꯄ ꯑꯗꯨꯒ ꯋꯥꯈꯜ ꯅꯨꯡꯉꯥꯏꯇꯕ ꯈꯟꯖꯟꯗꯕ ꯐꯩ ꯑꯗꯨꯒ ꯃꯍꯥꯛꯀꯤ ꯃꯁꯜꯁꯤꯡ ꯑꯁꯤ ꯌꯥꯝꯅ ꯆꯣꯛꯊꯕ ꯑꯣꯏꯒꯅꯤ ꯑꯗꯨꯒ ꯅꯍꯥꯛꯀꯤ ꯊꯋꯥꯏ ꯅꯨꯡꯉꯥꯏꯇꯕꯁꯤ ꯑꯗꯨꯛꯀꯤ ꯃꯇꯤꯛ ꯂꯩ ꯑꯗꯨꯅ ꯅꯍꯥꯛ ꯃꯤꯉꯣꯟꯗ ꯎꯠꯊꯣꯛꯇꯕꯤꯗ ꯅꯪꯅ ꯊꯥꯖꯕ ꯃꯤꯑꯣꯏꯁꯤꯡꯗꯨꯗ ꯅꯪꯒꯤ ꯀꯩ ꯍꯥꯏꯇꯥꯔꯦ ꯏꯃꯣꯁꯟꯁꯤꯡ ꯑꯗꯨ ꯇꯝꯃꯨ ꯁꯨꯃꯥꯏꯅ ꯍꯥꯏ ꯑꯗꯨꯒ ꯃꯍꯥꯛꯀꯤ ꯂꯛꯁ ꯑꯃꯇꯪ ꯍꯥꯏꯖꯔꯛꯀꯦ ꯃꯍꯥꯛꯅ ꯂꯛ ꯃꯍꯥꯛꯀꯤ ꯂꯛꯁꯤ ꯀꯩꯅꯣꯅꯤ
ꯑꯥ ꯃꯍꯥꯛ ꯃꯁꯥꯅ ꯃꯁꯥꯗ ꯊꯥꯖꯕ ꯊꯝ ꯇꯥꯔꯒꯗꯤ ꯍꯥꯏꯗꯤ ꯑꯩꯅ ꯄꯥꯖꯔꯤꯁꯦ ꯔꯍꯥꯟꯗꯒꯤꯅꯤꯀꯣ ꯇꯤꯝꯗ ꯊꯥꯖꯕ ꯊꯝꯕꯤꯒꯅꯨ ꯍꯥꯏ ꯃꯁꯤ ꯃꯁꯤ ꯍꯥꯏꯗꯅ ꯃꯣꯏ ꯇꯤꯝꯗꯨ ꯅꯨꯡꯁꯤꯗꯕ ꯑꯗꯨꯁꯨ ꯅꯠꯇꯦ ꯑꯩꯁꯤ ꯏꯁꯥ ꯃꯁꯨ ꯔꯥꯎꯥꯟꯗ ꯐꯦꯟꯅꯩ ꯑꯗꯨꯒ ꯃꯁꯤꯗ ꯂꯛꯇ ꯍꯥꯏꯔꯤꯁꯤꯦ ꯅꯁꯥꯅ ꯅꯁꯥꯒꯤ ꯑꯁꯦꯡꯕ ꯁꯛꯇꯝꯗꯨ ꯅꯤꯡꯁꯤꯡꯉꯛꯄ ꯃꯇꯝꯗ ꯅꯪꯒꯤ ꯑꯩꯈꯣꯏꯒꯤ ꯑꯆꯧꯕ ꯃꯥꯏ ꯄꯥꯛꯄ ꯑꯃ ꯑꯣꯏꯌꯣꯅ ꯍꯥꯏ ꯑꯗꯨꯅ ꯅꯪ ꯑꯇꯣꯞꯄꯗ ꯔꯤꯂꯥꯏꯌꯦꯕꯜ ꯇꯧꯒꯅꯨ ꯑꯇꯣꯞꯄꯗ ꯅꯪꯒꯤ ꯋꯥꯈꯜ ꯑꯗꯨ ꯑꯁꯥ ꯊꯝꯒꯅꯨ ꯑꯗꯨꯅ ꯑꯩꯅ ꯍꯥꯏꯖꯅꯤꯡꯕꯗꯤ ꯕꯣꯜꯗꯨ ꯐꯪ ꯇꯥꯔꯒꯗꯤ ꯃꯥ ꯑꯗꯨꯝ ꯀꯥꯎꯁꯟꯕꯤꯌꯨ ꯄꯤꯊꯣꯛꯀꯅꯨ ꯍꯥꯏꯗꯨꯅ ꯑꯩ ꯍꯥꯏꯖꯅꯤꯡꯏ
ꯎꯝ
ꯑꯩ ꯁꯣꯏꯗꯅꯃꯛꯀꯤ ꯇꯝꯖꯒꯦ ꯑꯩꯈꯣꯏꯒꯤ ꯇꯥꯖꯧꯗ ꯍꯣꯔꯦꯟ ꯃꯥꯅ ꯄ꯭ꯔꯦꯛꯇꯤꯁ ꯂꯣꯏꯔꯒ ꯍꯜꯂꯛꯄ ꯃꯇꯝ ꯂꯝꯕꯤꯗ ꯑꯩ ꯑꯗꯨꯝ ꯇꯝꯖꯒꯦ ꯃꯔꯨꯞꯀꯤ ꯃꯤꯡ ꯁꯨꯃꯥꯏꯅ ꯇꯧꯗꯅ ꯃꯔꯨꯞ ꯑꯃ ꯂꯩ ꯃꯥ ꯀꯤꯔꯥꯁꯤ ꯐꯟꯁꯤ ꯌꯥꯝꯅ ꯆꯨꯝꯃꯤ ꯀꯗꯥ ꯀꯗꯥꯥꯏꯗ ꯂꯧꯔꯛꯄꯅꯣ ꯍꯥꯏꯕꯗꯤ ꯈꯪꯗꯦ ꯑꯁꯨꯃꯥꯏꯅ ꯊꯝꯖꯒꯦ ꯌꯥꯝ ꯅꯨꯡꯉꯥꯏꯖꯩ ꯑꯗꯨꯒꯨꯞ ꯋꯥꯔꯤ ꯋꯥꯇꯥꯏ ꯁꯨꯃꯥꯏꯅ ꯇꯧꯕ ꯑꯩꯈꯣꯏꯒꯤ ꯃꯇꯝ ꯑꯁꯤꯁꯨ ꯑꯗꯨꯝ ꯆꯠꯂꯤ ꯉꯥꯏꯍꯥꯛ ꯂꯩꯔꯒꯗꯤ ꯆꯠꯈ꯭ꯔꯅꯤ ꯍꯥꯏꯕꯒꯤ ꯊꯥꯖꯕꯗꯨꯁꯨ ꯂꯩ ꯑꯥ ꯁꯨꯒꯧ ꯃꯅꯦ ꯃꯔꯔꯣ ꯑꯩꯒꯤ ꯏꯀꯣ ꯆꯠꯄꯁꯦ ꯌꯥꯝ ꯅꯨꯡꯉꯥꯏꯇꯕꯅ ꯃꯔꯝ ꯑꯣꯏꯔꯒ ꯑꯩꯁꯦ ꯋꯥ ꯉꯥꯡꯕ ꯈꯪꯗ꯭ꯔꯗꯤ ꯃꯊꯪꯒꯗꯤ ꯌꯥꯅꯕ ꯑꯗꯨꯝ ꯇꯧꯁꯤ
ꯑꯩꯅ ꯉꯥꯡꯉꯤꯕꯁꯦ ꯌꯥꯝꯅ ꯍꯧꯅ ꯇꯥꯖꯕꯩ ꯏꯊꯟꯗ ꯑꯗꯨꯅ ꯑꯩꯉꯣꯟꯗ ꯌꯥꯝ ꯍꯅꯗꯕ ꯋꯥ ꯉꯥꯡꯕꯗ ꯌꯥꯝꯅ ꯅꯨꯡꯉꯥꯏꯇꯕ ꯈꯨꯔꯧ ꯊꯥꯡꯕꯗ ꯑꯣꯏꯔꯦ ꯌꯥꯔꯒꯗꯤ ꯃꯔꯤ ꯂꯩꯅꯕꯅ ꯈꯤꯇꯪ ꯁꯦꯝꯕꯤꯌꯨ ꯑꯅ ꯑꯩ ꯅꯣꯨꯞꯅ ꯅꯤꯡꯁꯤꯡꯖ ꯦꯖꯝꯁꯤꯅꯦ ꯅ ꯂꯧꯣ ꯃ ꯎꯝ ꯇꯠꯄ꯭ꯔꯥ ꯌꯦꯡꯉꯁꯤꯀꯣ ꯑꯗꯨꯗꯤ ꯄꯨꯡ ꯃꯤꯅꯠ ꯀꯌꯥꯗ ꯇꯠꯄꯥ ꯌꯦꯡꯉꯁꯤ ꯑꯗꯨꯗꯤ ꯃꯔꯨꯞꯠ
ꯀꯩꯁꯨ ꯀꯥꯏꯗꯦ ꯑꯗꯨꯝ ꯃꯥꯒꯤ ꯑꯗꯨꯝ ꯁꯤꯗ ꯀꯩ ꯑꯃ ꯊꯣꯛꯂꯛꯑꯗꯤ ꯀꯩꯗꯧꯅꯤ ꯑꯗꯨꯗ ꯑꯩꯈꯣꯏꯅ ꯑꯩꯈꯣꯏꯅ ꯇꯧꯗ꯭ꯔꯒꯁꯨꯟ ꯊꯣꯛꯄ ꯇꯧꯖꯔꯛꯑꯅꯤꯗꯣ ꯑꯗꯨꯅꯤ ꯑꯗꯨꯅꯦ ꯑꯩꯅ ꯍꯥꯏꯖꯅꯤꯡꯉꯤꯁꯦ ꯑꯗꯣ ꯃꯇꯨꯡ ꯇꯥꯔꯛꯄ